ꯑ ꯍꯜꯂꯣ ꯑꯩꯒꯤꯅ ꯇꯌꯦ
ꯍꯜꯂꯣ
ꯇꯌꯦ ꯇꯥꯏꯌꯦ ꯇꯔ ꯄ꯭ꯔ
ꯇꯣꯔꯅꯦ
ꯇꯥꯏꯌꯦ ꯇꯥꯏꯌꯦ ꯎ ꯑꯩꯒꯤ ꯈꯣꯟꯖꯦꯜ ꯇꯥꯕ꯭ꯔꯣ ꯍꯜꯂꯣ ꯇꯥꯕ꯭ꯔꯣ ꯍꯜꯂꯣ ꯍꯜꯂꯣ
ꯇꯥꯏꯦ
ꯋꯥ ꯉꯥꯡꯒꯨꯅꯦ ꯇꯥꯔꯗꯤ
ꯍꯥ
ꯋꯥ ꯉꯥꯡꯉꯨꯅꯦ ꯍꯥꯏꯇꯥꯥꯔꯗꯤ
ꯍ
ꯀꯔꯤꯒꯤ ꯉꯥꯡꯂꯕ꯭ꯔꯥ
ꯀ꯭ꯔꯤꯁꯨꯅꯠꯇ
ꯍ ꯍ ꯑꯣ ꯑꯗꯨꯗꯒꯤ
ꯀꯔꯤꯒꯤꯅꯣ ꯅꯈꯣꯟꯁꯦ ꯇꯥꯗꯕꯒꯨꯝ ꯇꯥꯎꯋꯦꯅꯦ
ꯅꯦꯠꯋꯥꯛꯅ ꯑꯣꯏꯔꯝꯒꯅꯤ
ꯀꯩ ꯊꯧ ꯇꯅꯣ
ꯑꯗꯨꯝ ꯐꯝꯔꯒ ꯂꯩꯌꯦ
ꯀꯁꯇꯃꯔ ꯂꯥꯛꯇꯕ꯭ꯔꯣ
ꯍꯣ ꯏ
ꯁꯤ ꯊꯥꯡ ꯒꯤ ꯇ꯭ꯔꯦꯟꯒꯤ ꯄꯩꯁꯥꯜꯂꯄ꯭ꯔꯥ
ꯑꯦ ꯂꯥꯛꯇꯔꯤ ꯋꯥꯠꯂꯤ
ꯑꯁ ꯂꯥꯎ ꯍꯥꯏ ꯅꯦꯃꯤ ꯅꯣꯏꯒꯤ ꯀꯩ ꯀꯝꯄꯅꯤꯗ ꯑꯃ ꯄꯣꯠ ꯌꯣꯟꯕꯗꯣ ꯑꯗꯨꯗꯤ ꯌꯥꯝ ꯁꯤꯠꯄ꯭ꯔꯥ
ꯈꯔ ꯈꯔꯗꯤ ꯁꯤꯠꯂꯦ ꯎꯝ ꯄꯣꯠꯇꯣ
ꯎꯝ
ꯂꯩꯔꯁꯨ ꯎꯝ ꯍꯧꯖꯤꯛꯀꯥꯟꯗꯤ ꯄꯣꯠꯇꯣ ꯄꯪꯆꯠ ꯆꯠꯇꯦꯕ
ꯑꯩꯒꯤꯁꯨ ꯊꯔꯛꯑꯣꯅꯦ
ꯂꯩꯌꯣ ꯊꯥꯕꯤꯒꯦ ꯁꯕꯨꯟꯒꯨꯝꯕ ꯀꯣꯜꯒꯦꯠꯒꯨꯝꯕ ꯕ꯭ꯔꯁ ꯀꯨꯝꯕ ꯑꯗꯨꯒ ꯍꯤꯌꯥꯔ ꯋꯦꯜꯒꯨꯝꯕ ꯂꯩꯌꯦ ꯂꯣꯁꯟꯒꯨꯝꯕꯀꯣ ꯑꯗꯨꯒ ꯐꯦꯁꯋꯁ ꯂꯩꯌꯦ ꯁꯟꯁꯀ꯭ꯔꯤꯟꯒꯤꯁꯨ ꯑꯗꯨꯝ ꯅꯣꯏꯌꯦ
ꯂꯣꯏ ꯂꯩꯌꯦꯗ ꯍꯟꯗꯛꯇꯤ ꯑꯩ ꯄꯤꯁꯥꯒ ꯂꯩꯕꯀꯣ ꯅꯍꯥꯟ ꯐꯦꯁ ꯋꯁꯁꯨ ꯁꯕꯣꯟꯁꯨ ꯌꯥꯝ ꯌꯥꯝ ꯈꯔ ꯌꯥꯝꯃ ꯑꯩ ꯂꯧꯕꯀꯣ
ꯀꯣꯔ
ꯁꯟꯁꯀ꯭ꯔꯤꯟꯁꯨ ꯂꯣꯁꯟꯁꯨ ꯊꯥꯎ ꯀꯣꯜꯒꯦꯠꯁꯨ
ꯑꯩ ꯑꯃꯨꯛ ꯀ ꯌꯨꯝ ꯍꯟꯅꯤꯡꯕ ꯐ꯭ꯤꯂꯤꯡ ꯂꯥꯛꯑꯦꯅꯦ
ꯀꯩ ꯐꯤꯂꯤꯡ ꯅꯣ
ꯑꯩꯅ ꯀꯣ
ꯎꯝ
ꯃꯨꯟꯅꯤꯁꯟꯗꯣ ꯊꯛꯄ ꯑꯗꯨꯒꯤ ꯗꯥꯏꯖꯦꯁꯟꯗꯣ ꯐꯃꯟꯕꯒꯤꯀꯣ
ꯍꯣ ꯅꯪꯁꯦ ꯅꯝꯕꯔ ꯇꯨ ꯍꯥꯏꯌꯨꯔꯥ
ꯎꯝꯕꯔ ꯇꯨꯁꯨ ꯅꯝꯕꯔ ꯋꯟꯁꯨ
ꯐꯦꯁꯦꯁꯟ ꯐꯕ꯭ꯔꯥ ꯇꯣ ꯇꯥꯛ ꯇꯣ
ꯍꯣꯏ ꯗꯤꯁꯤꯖꯟ ꯐꯔꯦ ꯑꯗꯨꯒ ꯅꯨꯡꯁꯤꯠꯁꯨꯀꯣ ꯌꯥꯎꯗꯦ ꯑꯗꯨ ꯍꯤꯗꯛꯇꯣ
ꯎꯝ
ꯊꯛꯈ꯭ꯔꯗꯤ ꯅꯨꯡꯁꯤꯠ ꯌꯥꯎ ꯔꯦ
ꯃꯤꯡꯗꯣ ꯍꯥꯏꯌꯣꯅꯦ
ꯕꯨꯅꯤꯁꯟ
ꯍꯤꯗꯥꯛꯒꯤ ꯃꯤꯡꯁꯤꯗꯤ
ꯎꯝ ꯐꯕꯅꯦ ꯅꯨꯡꯁꯤꯠ ꯌꯥꯎꯗꯦ ꯑꯗꯨꯒ ꯗꯦꯁꯤꯖꯟꯁꯨ ꯐꯖꯩꯀꯣ ꯑꯗꯨꯒ ꯑꯦꯄꯥꯇꯥꯏꯁꯨ ꯄꯤꯕꯅꯦ ꯑꯦꯄꯇꯥꯏ
ꯑꯦꯄꯠꯇꯥꯏꯠ ꯍꯥꯏ ꯀꯥꯏꯒꯤ ꯄꯥꯝꯗꯦ
ꯆ ꯁꯤꯔꯣꯝꯗ ꯅꯝꯂꯥꯂꯣꯡꯗꯀꯣ ꯑ ꯎꯝ ꯏꯁꯤꯡ ꯁꯥꯟꯅꯕ ꯃꯐꯝ ꯂꯩ ꯍꯥꯏꯌꯦ ꯃꯤꯁꯅ ꯍꯥꯏꯒ ꯆꯠꯁꯦꯅ ꯑꯃꯨꯛꯀ ꯑꯩꯕꯨ ꯐꯣꯟ ꯇꯧꯔꯦ
ꯉꯁꯤ ꯉꯁꯤꯔꯣ
ꯍꯥ
ꯉꯁꯤꯔꯣ
ꯎꯝ ꯉꯁꯤ ꯅꯠꯇꯦ ꯑ ꯀꯔꯤꯔꯥ ꯅꯨꯃꯤꯠ ꯐꯖꯕꯀꯣ ꯂꯩꯕ ꯀꯥꯟꯗ ꯆꯠꯁꯦ ꯍꯥꯏꯌꯦ
ꯅꯝꯂꯥꯂꯣꯡ
ꯍꯣꯏ ꯁꯤ ꯃ ꯁꯀꯨꯜ ꯃꯅꯥꯛꯇꯛ ꯀꯣ
ꯑꯥ
ꯂꯥꯞꯇꯦ
ꯅꯣꯏꯒꯤ ꯌꯨꯝ ꯐꯗꯅꯤꯡꯉ ꯑꯗꯨꯗꯤ ꯅꯠꯇ꯭ꯔꯣ ꯁꯤꯃꯦꯁꯦ
ꯀꯔꯤ ꯍꯥꯏꯕ
ꯅꯪꯒꯤ ꯌꯨꯝ ꯃꯈꯥꯗꯅꯤꯅꯦ
ꯎꯝ ꯑꯩ ꯌꯨꯝ ꯃꯈꯥꯗꯒꯤꯅꯦ ꯑꯗꯨꯒꯤ ꯅꯨꯡꯉꯥꯏ ꯍꯥꯏꯕꯅꯤꯗ ꯃꯐꯝ ꯂꯥꯞꯀꯣ ꯀ ꯀꯔꯤ ꯆꯠꯅꯤꯡꯉꯥꯏꯁꯨ ꯂꯩꯇꯦ ꯑꯗꯨꯝ
ꯅꯪꯒꯤ ꯌꯨꯝꯗꯒꯤ ꯂꯥꯞꯄ꯭ꯔꯥ
ꯌꯨꯝꯗꯒꯤ ꯂꯥꯞꯇꯦ
ꯂꯣꯛ ꯂꯣꯛꯇ ꯅꯠꯇ꯭ꯔꯒ ꯑꯗꯨꯝ ꯄꯨꯈ꯭ꯔꯤ ꯈꯔ꯭ꯤꯒꯨꯝꯕ ꯑꯣꯏꯕ꯭ꯔ ꯏꯔꯨꯕ ꯆꯒꯥꯗꯣ
ꯎꯝ ꯇꯥꯕ꯭ꯔ
ꯔꯤꯕꯔ ꯔꯥ ꯅꯠꯇꯔꯒꯥ ꯔꯤꯕꯔ ꯔꯤꯕꯔꯔꯣ ꯄꯨꯈ꯭ꯔꯤꯔꯣ
ꯃꯣꯏꯅ ꯇꯥꯎꯕꯀꯣ
ꯍꯝ ꯇꯥꯕ꯭ꯔꯣ
ꯇꯑꯣꯌꯦ
ꯎꯝ ꯎꯝ ꯎꯝ ꯎ ꯎ ꯎ ꯅꯩꯍꯥꯗꯤ ꯀꯥꯏꯗ ꯂꯩ ꯍꯟꯗꯛ
ꯑ ꯁꯤ ꯇꯃꯦꯡꯂꯣꯡꯗ ꯂꯩꯌꯦ
ꯕꯤ ꯕꯤ ꯑꯦꯁ ꯑꯣꯖꯥ ꯑꯣꯏꯔꯝꯕꯅꯤ ꯍꯟꯗꯛ
ꯍꯣꯏ ꯌꯥꯝ ꯍꯀ ꯁꯟꯗꯦ ꯁ꯭ꯀꯨꯜꯒꯤ ꯄꯨꯖꯥ ꯑꯣꯏꯕꯒꯤꯀꯣ ꯎꯝꯁ ꯑꯦ ꯇꯧꯅꯤꯡꯗ꯭ꯔꯁꯨꯀꯣ ꯑꯩꯈꯣꯏ ꯆꯔꯆꯇꯤ ꯆꯥꯎꯕꯒꯤ ꯀꯣ
ꯏꯁꯣꯔꯒꯤ ꯊꯕꯛ ꯏꯁꯣꯔꯒꯤ
ꯍꯣꯏ ꯏꯁꯣꯔꯒꯤ ꯊꯕꯛꯁꯨꯀꯣ ꯃꯤꯗꯣ ꯍꯩ ꯍꯥꯏ ꯀ ꯈꯛꯇ ꯂꯧꯕꯀꯣ
ꯅꯠꯇꯦ
ꯅ ꯑꯈꯣꯏꯗꯤ ꯁꯨꯝ ꯇꯧꯕꯅꯦ
ꯅꯪꯁꯨ ꯍꯩꯅꯕ ꯍꯣꯠꯅꯍꯧꯅꯦ
ꯑꯥ
ꯍꯩꯅꯕ ꯍꯣꯠꯅꯧꯍꯧꯅꯦ
ꯑꯗꯨ ꯎꯝ ꯀꯔꯤꯔꯥ ꯁꯟꯗꯦ ꯁ꯭ꯀꯨꯜꯒꯤ ꯎꯖꯥ ꯇꯧꯕꯗꯣ ꯃꯣꯏꯒꯤ ꯐꯦꯃꯤꯂꯤ ꯕꯦꯛꯒ꯭ꯔꯥꯎꯟꯗꯣꯀꯣ ꯇꯦꯂꯨꯖꯤꯟ ꯒꯨꯝꯕ ꯂꯩꯕ ꯅꯠꯇ꯭ꯔꯒ ꯎꯝ
ꯑ ꯃꯣꯏꯒꯤ ꯀꯔꯤꯔꯥ ꯏꯁ ꯍꯥꯏꯕ ꯈꯪꯗ꯭ꯔꯦ
ꯅꯣꯏꯒꯤ ꯌꯨꯝꯁꯨ ꯌꯧꯔꯝꯒꯅꯤ ꯁꯟꯗꯦꯁꯀ ꯑꯣꯖꯥ ꯇꯧꯋꯥ
ꯁꯤꯟꯖꯨ ꯁ꯭ꯀꯨꯜ ꯎꯖꯥ ꯇꯧꯕꯁꯦ ꯌꯥꯝ ꯋꯥꯕꯅꯤꯀꯣ
ꯏꯁꯣꯔꯒꯤ ꯊꯕꯛꯇꯤ ꯋꯥꯔꯁꯨ ꯈꯥꯡꯔꯒ ꯇꯧꯒꯗꯕꯅꯦ
ꯑꯁ ꯎꯝ ꯂꯥꯎꯠ ꯁꯄꯤꯀꯔ ꯍꯥꯄꯥꯎ ꯈꯪꯗꯦꯅꯦ ꯅꯈꯣꯟꯗꯣ ꯈꯔ ꯈꯔ ꯇꯥꯕꯀꯣ
ꯎꯝ ꯑꯩꯅ ꯇꯞꯃ ꯉꯥꯡꯕꯒꯤꯅꯦ
ꯍꯥ
ꯑꯩꯅ ꯇꯞꯅ ꯉꯥꯡꯕꯒꯤꯅꯦꯕ
ꯎꯝ ꯇꯨ ꯑꯣꯏꯕ꯭ꯔꯥ
ꯃꯊꯛꯇ ꯃꯅꯥ ꯐꯪꯒꯅꯤ ꯏꯁꯣꯔꯒꯤ ꯊꯕꯛ ꯐꯖꯅ ꯇꯧꯔꯗꯤ
ꯀ꯭ꯔꯤ
ꯏꯁꯣꯔꯒꯤ ꯊꯕꯛ ꯇꯧꯔꯗꯤꯀꯣ
ꯎꯝ
ꯃꯊꯛꯇ ꯃꯅꯥ ꯐꯪꯍꯟꯈꯤꯕ
ꯎꯝ ꯑꯩꯈꯣꯏꯗꯗꯤ ꯀꯣ ꯃꯤ ꯌꯥꯝꯕꯒꯤ ꯀꯣ
ꯍꯦ
ꯑꯩꯈꯣꯏꯅ ꯇꯧꯔꯤꯁꯦ ꯀꯤ ꯄꯨꯂꯟꯆꯦ ꯑꯣꯏꯔꯒ ꯆꯔꯆ ꯑꯥ ꯌꯨꯝ ꯁꯦꯡꯕ ꯀꯣ
ꯎꯝ
ꯑꯗꯨꯒ ꯀ꯭ꯔꯤ ꯀ꯭ꯔꯤꯅꯣ ꯑꯗꯨꯝ ꯇꯧꯕ ꯈꯛꯇꯅꯦ
ꯊꯤꯜꯂꯨꯁꯤꯟ ꯑꯃꯨꯛ ꯆꯠꯂꯅꯤ ꯀꯣ
ꯍꯥꯥ
ꯅꯣꯆꯦꯟ ꯑꯃꯨꯛ ꯆꯠꯂꯣ ꯕꯥꯏꯕꯦꯜ ꯇꯝꯕ ꯑꯃꯨꯛ ꯆꯠꯂꯨ
ꯀꯔꯤ
ꯕꯥꯏꯕꯦꯜ ꯇꯝꯕ ꯑꯃꯨꯛ ꯆꯠꯂꯣ
ꯎꯝꯎꯝ ꯑꯩꯕꯩꯕꯜ
ꯑꯝ
ꯑ ꯅꯣꯏꯅꯥ ꯈ꯭ꯔꯤꯁꯇꯌꯥꯟ ꯑꯣꯏꯔꯅꯤ ꯁꯤꯗ ꯂꯩꯥꯏꯕꯛꯇ ꯂꯩꯕ ꯃꯌꯥꯝꯁꯦ꯫
ꯑꯗꯨꯅꯦ ꯌꯥꯝ ꯐꯕꯅꯦ ꯑꯗꯣ ꯇꯝ ꯇꯝꯕꯆꯜꯂꯨꯀꯣ
ꯇꯝꯕ ꯆꯠꯂꯨ ꯑꯩ ꯊꯕꯛ ꯇꯧꯒꯦ ꯅꯪ ꯇꯝꯕ ꯆꯠꯂꯨꯀꯣ
ꯍꯁ ꯅꯪ ꯌꯥꯒꯗ꯭ꯔꯥ ꯑꯩ ꯀꯩꯅꯣ ꯇꯝꯕ ꯆꯠꯂꯗꯤ
ꯍꯣꯏꯅꯦ ꯌꯥꯒꯅꯤꯅꯦ
ꯑꯩ ꯑꯃꯨꯛ ꯇꯧꯔꯛꯀꯦꯀ
ꯑꯣ ꯍꯣꯏ ꯍꯣꯏ